ꯑꯌꯥ ꯇꯥꯏꯌꯦ ꯇꯥꯏꯌꯦ ꯇꯥꯏꯌꯦ
ꯀꯩꯗꯧꯔꯤꯅꯣ
ꯑꯁ ꯑꯩꯗꯤ ꯇꯨꯝꯒꯦ ꯇꯧꯈ꯭ꯔꯦ ꯅꯪꯗꯤ
ꯅꯆꯤꯟ ꯊꯤꯒꯅꯨ
ꯀꯔꯤꯔꯣ ꯊꯤꯗꯦ ꯑꯩ ꯍꯧꯖꯤꯛ ꯄꯨꯡ ꯊꯦꯡꯉ ꯀꯩꯅꯣ
ꯄꯨꯡ ꯀꯌꯥꯗ ꯍꯦꯛ ꯍꯦꯛ ꯇꯨꯝꯒꯦ ꯅꯪ
ꯑꯩ ꯄꯨꯡ ꯇꯔꯥ ꯃꯈꯥꯏ ꯑꯗꯨꯋꯥꯏꯗ ꯍꯦꯛ ꯍꯦꯛ ꯇꯨꯝꯃꯤ ꯅꯪꯗꯤ
ꯄꯨꯡ ꯇꯔꯥ ꯃꯈꯥꯏ
ꯍꯣꯏ
ꯅꯆꯤꯟ ꯌꯥꯝ ꯊꯤꯕ ꯃꯥꯜꯂꯦꯗ
ꯑꯁꯦꯡꯕꯒꯤꯅꯦ
ꯎꯝ
ꯄꯨꯡ ꯇꯔꯥ ꯃꯈꯥꯏꯁꯦ ꯑꯩꯒꯤꯗꯤ ꯌꯥꯝ ꯊꯦꯝꯈ꯭ꯔꯦꯗ ꯅꯣꯏꯗꯤ ꯄꯨꯡ ꯀꯌꯥꯗ ꯇꯨꯝꯕ꯭ꯔꯣ
ꯑꯩꯗꯤ ꯄꯨꯡ ꯑꯅꯤ
ꯑꯨꯁ ꯀꯔꯤ ꯀꯔꯤ ꯇꯧꯔꯒ ꯂꯩꯕ꯭ꯔꯥ ꯄꯨꯡ ꯑꯅꯤꯗ ꯇꯨꯝꯃꯤꯗꯣ
ꯑꯗꯨ ꯕꯣꯜ ꯃꯇꯝꯅꯤꯅ
ꯏꯁ ꯕꯣꯜ ꯃꯇꯝꯗꯣ ꯄꯨꯡ ꯑꯅꯤ ꯃꯈꯥꯏ ꯃꯔꯤ ꯃꯈꯥꯏꯗ ꯂꯩꯕꯗꯣ ꯅꯪ ꯄꯨꯡ ꯑꯅꯤꯗ ꯇꯨꯝꯕ
ꯑꯗꯨꯅꯤꯅ
ꯆꯥꯛꯛꯇꯤ ꯆꯥꯔꯕꯣ
ꯆꯥꯔꯦ ꯅꯪꯗꯤ
ꯑꯩꯁꯨ ꯆꯥꯔꯦ ꯌꯥꯝ ꯆꯥꯕ꯭ꯔꯣ
ꯑꯁ ꯌꯥꯝ ꯆꯥꯏꯗ ꯅꯪꯅ ꯌꯥꯝ ꯆꯥꯎ ꯍꯥꯏꯕꯒꯤ
ꯑꯁ ꯃꯔꯝ ꯌꯥꯎ ꯑꯣ ꯃꯔꯝ ꯃꯤꯅ ꯍꯥꯏꯗꯕ ꯋꯥꯗ ꯃꯔꯝ ꯌꯥꯝ ꯑꯣꯛꯑꯒ ꯂꯩꯌꯦꯀꯣ
ꯌꯥꯏꯀꯣ ꯃꯤꯗꯤ
ꯌꯥꯝ ꯐꯩ ꯌꯥꯝ ꯐꯩ ꯑꯩꯅ ꯍꯥꯏ ꯐꯩꯌꯦ ꯑꯩꯅ ꯍꯥꯏꯕ ꯏꯟꯒꯗꯕ꯭ꯔꯣ ꯏꯟꯒꯅꯤꯀꯣ ꯅꯪꯗꯤ
ꯅꯪꯅ ꯍꯥꯏꯕ ꯏꯟꯗꯗꯤ ꯑꯩ ꯀꯅꯥ ꯍꯥꯏꯕ ꯏꯜꯂꯣ ꯍꯥꯏꯅꯣ
ꯆꯨꯝꯃꯤ ꯆꯨꯝꯃꯤ ꯑꯗꯨꯒꯤꯅꯤꯅ ꯑꯩꯅ ꯅꯪꯕꯨ ꯑꯗꯨꯝ ꯌꯥꯒꯦ ꯌꯥꯒꯦ ꯇꯧꯔꯤꯁꯦ
ꯌꯥꯒꯦ ꯌꯥꯒꯦ ꯇꯧꯕ
ꯍꯣꯏ
ꯌꯥꯗꯤ ꯌꯥꯗ꯭ꯔꯤꯕꯔꯤꯕ
ꯌꯥꯈꯤꯔꯣꯏꯗ
ꯌꯥꯈꯤꯔꯣꯏꯕ
ꯍꯣꯏ ꯌꯥꯈꯤꯔꯣꯏꯌꯦ
ꯀꯩꯒꯤꯅꯣ ꯑꯗꯨꯗꯤ
ꯑꯗꯣ ꯑꯗꯣ ꯑꯩ ꯍꯥꯏꯗꯣꯛꯔꯣꯏꯌꯦ ꯍꯧꯖꯤꯛ
ꯑꯩꯁ ꯅꯪ ꯀꯣꯟꯅ ꯍꯥꯏꯒꯦ ꯍꯥꯏꯕ꯭ꯔꯣ
ꯍꯣꯏꯅꯦ ꯉꯥꯏꯕ ꯀꯜꯂꯣ ꯅꯪꯅ ꯍꯦꯛ ꯍꯦꯛ ꯍꯥꯏꯕꯗꯣ
ꯑꯁ ꯅꯪꯁꯨꯀꯣ ꯑꯩ ꯃꯇꯧ ꯇꯝꯕꯁꯤꯗꯤ ꯍꯩꯈ꯭ꯔꯦꯀꯣ
ꯏꯁ ꯑꯩꯅ ꯍꯥꯏꯅꯤꯡꯕꯒꯤ ꯅꯠꯇꯦ ꯅꯪꯅ ꯅꯪꯒꯤ ꯊꯕꯛꯇꯤ ꯅꯪꯅ ꯇꯧꯕꯗꯤ ꯑꯐꯕ ꯉꯥꯛꯇꯅꯤ ꯍꯥꯏꯕꯗꯨꯗ ꯇꯧꯕꯤꯕꯅꯤꯗ ꯑꯩꯁꯨ
ꯅꯪꯗꯤ ꯅꯪꯗꯤ ꯋꯥ ꯉꯥꯡꯕ ꯌꯥꯝ ꯍꯩꯔꯝꯃꯦꯅꯦ
ꯅꯪ ꯉꯁꯤ ꯈꯛꯇ ꯈꯪꯕ꯭ꯔꯣ ꯁꯨ ꯌꯥꯝꯅ ꯀꯨꯏꯅ ꯏꯕꯥꯅꯤ ꯐꯥꯎꯅꯔꯛꯏꯁꯤꯕꯨ ꯉꯁꯤ ꯈꯛꯇ ꯈꯪꯕ꯭ꯔꯣ
ꯑꯗꯨꯕꯨꯗꯤ ꯆꯨꯝꯕꯀꯣ
ꯎꯝ
ꯅꯪꯅ ꯍꯥꯏꯔꯛꯄ ꯋꯥꯗꯤ ꯑꯆꯨꯝꯕ ꯉꯥꯛꯇꯅꯤ ꯍꯥꯏꯕ ꯑꯩꯁꯨ ꯈꯪꯗꯤ ꯈꯪꯕ
ꯍꯣꯏꯅꯦ ꯈꯪꯖꯜꯂꯨꯅꯦ
ꯂꯧꯁꯤꯟꯖꯒꯦ ꯅꯪꯅ ꯍꯥꯏꯔꯛꯄꯁꯤꯡꯗꯣ
ꯍꯣꯏ ꯂꯧꯁꯤꯜ ꯇꯥꯕ ꯂꯧꯁꯤꯜꯂꯣ ꯑꯗꯨꯒ ꯑꯗꯨꯝ ꯊꯕꯛꯁꯨ ꯈꯔ ꯈꯔ ꯀꯣ
ꯊꯕꯛ ꯄꯥꯡꯊꯣꯛꯇꯕ ꯃꯤ ꯃꯥꯜꯂꯦꯀꯣ ꯑꯩꯁꯦ ꯅꯪ ꯋꯥꯍꯩꯗꯣ
ꯍꯣꯏ ꯅꯪꯗꯤ ꯆꯤꯟꯅ ꯑꯗꯨꯝ ꯉꯝꯕ ꯃꯤꯅꯤꯅꯀꯣ ꯋꯥꯗ ꯆꯠꯄ ꯃꯤꯅꯦꯕ ꯅꯪꯁꯦ
ꯆꯤꯟꯗꯣ ꯍꯥꯟꯅ ꯍꯥꯏꯗꯣꯛꯑꯒꯀꯣ ꯊꯕꯛꯇꯥ ꯇꯧꯊꯣꯔꯛꯄꯅꯦ
ꯆꯤꯟꯗꯤ ꯈꯨꯀꯟ ꯑꯃ ꯉꯥꯡꯒꯦ ꯍꯥꯏꯔꯗꯤ ꯉꯝꯗꯕ ꯂꯩꯇꯦꯅꯦ ꯅꯪꯁꯦ
ꯆꯤꯟꯗꯤ ꯀꯟ
ꯆꯤꯟ ꯀꯜꯂꯦ ꯅꯨꯄꯥꯗ ꯈ꯭ꯋꯥꯏꯗꯒꯤ ꯆꯤꯟ ꯀꯟꯕ ꯑꯩꯅ ꯊꯦꯡꯅꯕꯗ ꯅꯪꯅꯤꯅꯦ ꯑꯇꯣꯞꯄ ꯁꯨꯃꯥꯏꯅ ꯀꯟꯕ ꯑꯩ ꯊꯦꯡꯅꯗ꯭ꯔꯤꯌꯦ
ꯑꯁ ꯅꯪꯁꯨꯀꯣ ꯄꯪꯍꯥꯏꯗ ꯍꯥꯏꯖꯤꯜꯂꯦ
ꯑꯁ ꯑꯩ ꯄꯪꯍꯥꯏ ꯍꯥꯏꯕ ꯅꯠꯇꯤꯌꯦ ꯀꯔꯤꯒꯤ ꯄꯪꯍꯥꯏ ꯍꯥꯏꯒꯗꯕꯅꯣ
ꯐꯔꯦ ꯑꯗꯣ ꯆꯥꯛ ꯌꯥꯝ ꯆꯥꯕꯔꯣ
ꯍꯣꯏ ꯑꯁ ꯆꯥꯛ ꯌꯥꯝ ꯆꯥꯏꯌꯦ ꯑꯩ ꯄꯨꯛ ꯌꯥꯝ ꯆꯥꯎꯔꯦ ꯌꯥꯝ ꯋꯥꯔꯦ ꯉꯁꯤ ꯅꯪꯗꯤ ꯍꯣꯏ ꯅꯪꯁꯨ ꯌꯥꯝ ꯆꯥꯕꯔ ꯆꯥꯔꯗꯤ ꯑꯩꯗꯧꯅ ꯇꯧꯔꯝꯒꯅꯤꯗꯥ
ꯑꯩꯁꯨꯅꯦ ꯑꯁꯦꯡꯕꯅꯦ ꯉꯁꯤ ꯏꯊꯥ ꯊꯥꯖꯗꯅ ꯆꯥꯛ ꯌꯥꯝ ꯆꯥꯏꯌꯦ
ꯑꯁꯦꯡꯕꯥ
ꯍꯣꯏ
ꯑꯣ ꯆꯥꯔꯗꯤ ꯐꯔꯦ ꯀꯩꯅꯣ ꯆꯥꯒꯗꯕꯅꯦ ꯑꯩꯈꯣꯏ ꯆꯥꯛ ꯍꯥꯏꯕꯁꯤꯗꯤ ꯆꯥꯒꯗꯕꯅꯦ ꯑꯩꯈꯣꯏ ꯀꯟꯅꯤꯡꯉꯥꯏ
ꯍꯣꯏ ꯏꯁꯤꯡ ꯍꯥꯏꯕꯁꯤꯗꯤ ꯊꯛꯀꯗꯕꯅꯦ ꯅꯠꯇ꯭ꯔꯣ
ꯌꯦꯡꯅꯦ ꯅꯪ ꯕꯣꯜ ꯌꯦꯡꯉꯅꯤ ꯆꯥꯗꯗꯤ ꯕꯣꯜ ꯌꯦꯡꯕ ꯉꯝꯃꯣꯏꯕꯥ
ꯎꯝ ꯑꯗꯨꯁꯨ ꯆꯨꯝꯃꯤꯅꯦ
ꯑꯗꯣ ꯉꯁꯤ ꯂꯩꯕ꯭ꯔꯅꯦꯕꯣ
ꯂꯩꯈꯤ
ꯍꯌꯦꯡ ꯂꯩꯕ꯭ꯔꯣ ꯍꯌꯦꯡ
ꯍꯌꯦꯡ ꯅꯨꯡꯗꯥꯡ ꯍꯌꯦꯡ ꯅꯨꯡꯗꯥꯡ ꯉꯥꯏꯕ
ꯑꯣ ꯑꯗꯨꯗꯤ ꯉꯁꯤ ꯐꯖꯅ ꯄꯣꯊꯥꯍꯧꯔꯣꯀꯣ
ꯉꯁꯤꯗꯤ ꯅꯪꯒ ꯍꯞꯇꯥꯥ ꯃꯒꯗꯧ
ꯑꯁꯤ ꯅꯨꯃꯤꯠꯅꯤꯅꯦ ꯑꯩꯅ ꯉꯥꯏꯔꯤꯕꯁꯦ
ꯑ
ꯅꯪꯗꯤ ꯉꯁꯤ ꯈꯛꯇ ꯍꯥꯏꯌꯦ ꯅꯍꯥꯟꯈꯩꯒꯤ ꯁꯨꯍꯥꯏꯔ ꯍꯥꯏꯗꯤꯀꯣ
ꯑꯜꯗꯒꯤ ꯄꯨꯊꯝꯂꯔ ꯑꯗꯨꯗꯤ
ꯄꯣꯊꯥꯃꯤꯟꯅꯗꯦ ꯑꯩ ꯈꯪꯗꯦ ꯃꯤꯅ ꯄꯣꯊꯥꯃꯤꯟꯅꯁꯦ ꯍꯥꯏꯅ ꯇꯧꯔꯛꯄꯗꯨꯁꯨ ꯅꯨꯡ ꯁꯨꯡꯌꯥ ꯌꯥꯗ꯭ꯔꯒ
ꯑꯩꯔꯣ
ꯎꯝ
ꯑꯁ ꯅꯪꯁꯨ ꯀꯥꯎꯒꯜꯂꯦꯍꯦ ꯑꯩꯅ ꯇꯧꯊꯣꯔꯛꯄ ꯈꯨꯗꯤꯡ ꯀꯥꯎꯔꯗ ꯃꯥꯜꯂꯦꯗ
ꯑꯩ ꯀꯥꯎꯗ
ꯑꯩ ꯑꯗꯨ ꯎꯝ ꯅꯪꯗꯣ ꯁꯥꯔꯒ ꯍꯥꯏꯔꯒ ꯇꯧꯔꯒ ꯑꯗꯨꯝ ꯄꯣꯊꯥꯃꯤꯟꯅꯔꯤꯗꯨꯕꯨꯣ
ꯑꯩ ꯀꯥꯎꯔꯌꯦ ꯅꯪꯅ ꯍꯥꯏꯕ ꯈꯨꯗꯤꯡꯗꯤ ꯀꯥꯎꯔꯌꯦ ꯑꯇꯣꯞꯄꯅ ꯍꯥꯏꯕꯁꯤ ꯀꯥꯎꯔꯁꯨ ꯈꯪꯉꯗꯅ ꯊꯤꯔꯦ ꯑꯩ ꯅꯪꯅ ꯍꯥꯏꯕꯤꯕꯕꯁꯤꯃ ꯑꯩ ꯈꯪꯉꯦ
ꯃꯥꯁꯦ
ꯑꯗꯣ ꯅꯪꯁꯦ ꯆꯤꯟꯗꯤ ꯆꯤꯟꯗ ꯈꯛꯇꯅꯤꯀꯣ ꯑꯁꯦꯡꯕ
ꯑꯁꯦꯡꯕ
ꯍꯣꯏꯣꯏ ꯆꯤꯟꯗꯗꯤ ꯑꯗꯨꯝ ꯌꯥꯔꯤꯅꯦ ꯊꯨꯃ ꯆꯤꯟꯗꯗꯤ ꯆꯥꯝꯃꯗ ꯆꯥꯝꯃ ꯑꯗꯨꯝ ꯄꯤꯕ ꯌꯥꯔꯅꯤ ꯅꯪꯗꯤ ꯊꯕꯛ ꯊꯕꯛ ꯂꯣꯝꯗ ꯑꯃꯨꯛ ꯍꯥꯏꯔꯗꯤ ꯑꯃꯨꯛ ꯍꯥꯏꯔꯗꯤ ꯑꯗꯨꯝ ꯂꯩꯍꯧꯕ ꯊꯕꯛ ꯂꯣꯝꯗꯗꯤ ꯀꯩꯁꯨ ꯌꯥꯎꯗ꯭ꯔꯦꯗ ꯅꯪꯗꯤ
ꯁꯤꯌꯥ ꯅꯣꯛ ꯅꯤꯡꯕꯥꯅꯥ ꯂꯣꯏꯔꯦ ꯁꯤꯗꯤ
ꯗꯣ ꯋꯥꯒꯗꯣꯔꯦꯀꯣ ꯅꯪ ꯊꯕꯛꯇꯤ ꯁꯨ ꯑꯗꯨꯒ ꯅꯆꯤꯟꯅꯗꯤ ꯑꯩꯉꯣꯟꯗ ꯍꯦꯛ ꯌꯥꯝ ꯆꯩꯔꯛꯀꯅꯤꯕ
ꯆ
ꯑꯩꯅ ꯁꯨꯗꯕ ꯀꯥꯟꯗꯗꯤ ꯅꯪ ꯁꯥꯎꯒꯅꯦꯕꯀꯣ
ꯍ ꯄꯪꯈꯥꯏ ꯍꯥꯏꯔꯒ ꯃꯤ ꯇꯥꯔꯒ ꯑꯁꯦꯡꯕꯅꯤ ꯈꯟꯈꯤꯅꯤ
ꯍꯝ
ꯅꯠꯇ꯭ꯔꯣ
ꯆꯨꯝꯕꯅꯤ ꯀꯥꯏꯅꯣ ꯆꯨꯝꯕꯅꯤ ꯀꯩꯅꯣ ꯏꯀꯥꯏꯕ꯭ꯔꯣ
ꯏꯀꯥꯏꯕꯤꯗꯤꯌꯦ ꯑꯩꯗꯤ ꯏꯁꯤꯡ ꯊꯛꯄ ꯍꯥꯎꯕ꯭ꯔꯣ
ꯎꯝ
ꯑ
ꯏꯁꯤꯡ ꯊꯛꯑꯒꯀꯣ ꯍꯩꯒ꯭ꯔꯨ ꯆꯥ ꯍꯩꯒ꯭ꯔꯨ ꯆꯥꯔꯒ ꯀꯣꯏ ꯏꯁꯤꯡ ꯊꯛꯄ ꯍꯥꯎꯋꯦ
ꯑꯗꯣ ꯅꯪ ꯍꯥꯏꯅꯤꯡꯒꯗꯤ ꯆꯥꯗ꯭ꯔꯤꯗꯅ ꯍꯧꯖꯤꯛ
ꯑꯗꯣ ꯑꯩ ꯏꯁꯤꯡ ꯊꯛꯇꯦꯅꯦ
ꯅꯪ ꯏꯁꯤꯡ ꯌꯣꯠꯄ ꯃꯈꯣꯟꯗꯣ ꯐꯖꯅ ꯇꯥꯏꯌꯦꯛ ꯀ꯭ꯔꯣ ꯀꯧꯈ꯭ꯔꯦ
ꯏꯁꯤꯡ ꯅꯠꯇꯦꯗ ꯏꯁꯤꯡ ꯅꯠꯇꯦ
ꯀꯩꯅꯣ ꯁꯪꯒꯣꯝꯂꯣ
ꯎꯝ
ꯁꯪꯒꯣꯝ ꯂꯩꯁ ꯁꯪꯒꯣꯝ ꯂꯩꯁꯨ ꯂꯩꯇꯔꯕ
ꯂꯩꯌꯦꯅꯦ ꯏꯁ
ꯁꯪꯒꯣꯝ ꯂꯩꯇ꯭ꯔꯒ ꯂꯩꯕ ꯁꯥꯏꯀꯣ
ꯍꯩ ꯃꯍꯤ ꯊꯛꯄꯅꯦ ꯅꯪꯒ ꯋꯥꯔꯤ ꯁꯥꯟꯅꯕ ꯈꯔ ꯅꯨꯡꯉꯥꯏꯅꯕ
ꯑꯁ ꯃꯤꯒꯤ ꯍꯩ ꯃꯍꯤ ꯊꯛꯑꯦ ꯍꯥꯏꯕ ꯉꯁꯤꯒꯤ ꯑꯍꯥꯟꯕꯅꯤ ꯍꯣꯏ
ꯆꯩ ꯆꯥꯒꯦꯔꯣ ꯑꯩꯅ ꯍꯩ ꯃꯍꯤ ꯊꯛꯄꯗ ꯅꯪꯉꯣꯟꯗ ꯀꯔꯤꯒꯤ ꯍꯥꯏꯒꯗꯕꯅꯣ
ꯂꯩꯇꯦꯗꯨꯗꯤ ꯆ
ꯊꯛꯅꯤꯡꯕꯅꯦꯕꯀꯣ ꯑꯗꯣ ꯏꯁꯤꯡꯗꯣ ꯖꯥꯔꯗꯣ ꯍꯩ ꯍꯩ ꯊꯣꯛꯄꯗꯣ ꯇꯥꯟꯈ꯭ꯔꯕ ꯑꯗꯒꯤ
ꯎ
ꯑꯃ ꯑꯔꯩꯕ ꯍꯦꯛꯇ ꯊꯥꯛꯆꯜꯂꯦ
ꯋꯥ ꯉꯁꯤꯅꯦ ꯑꯍꯥꯟꯕꯅꯦ ꯅꯪ ꯉꯣꯟꯗ ꯂꯩꯒ ꯍꯩ ꯃꯍꯤ ꯊꯛꯄ
ꯃꯤ ꯌꯥꯝ ꯎꯁꯤꯠꯇꯦꯅꯦ ꯅꯪꯗꯤ
ꯅꯠꯇꯦ ꯑꯩ ꯍꯥꯏꯕꯗ ꯆꯨꯝꯕꯒꯤꯅꯤ
ꯆꯊꯣꯍꯦ
ꯑꯁꯦꯡꯕꯅꯦ
ꯉꯁꯤꯅ ꯑꯍꯥꯟꯕ ꯅꯠꯇꯦꯀꯣ
ꯍꯣꯏ ꯑꯍꯥꯟꯕ ꯑꯣꯏꯔꯝꯗꯕꯗꯤ ꯑꯍꯥꯟꯕ ꯑꯣꯏꯔꯝꯗꯕꯁꯨ ꯌꯥꯏ ꯑꯗꯨꯕꯨ ꯑꯩꯅ ꯇꯥꯕꯗꯣ ꯁꯤ ꯑꯍꯥꯟꯕꯅꯦꯕ ꯅꯠꯇ꯭ꯔ ꯍꯔꯥꯎꯕꯒꯤꯅꯦꯗꯣ
ꯁꯛꯇꯥ ꯗꯨꯒ
ꯑ ꯊꯛꯄ ꯈꯨꯗꯤꯡꯒꯤ ꯅꯉꯣꯟꯗ ꯍꯥꯏꯔꯒ ꯂꯩꯒꯗ꯭ꯔꯣ
ꯅꯠꯇꯦ ꯅꯠꯇꯦ ꯅꯠꯇꯦ
ꯍꯨꯝꯝ ꯇꯜꯂꯦ ꯑꯃꯨꯛ ꯍꯥꯏꯔꯔꯣꯏ ꯃꯊꯥꯡꯗ
ꯑꯦ ꯅꯪꯅ ꯊꯛꯄꯗꯣ ꯑꯂꯣ ꯁꯤ ꯀꯔꯤ ꯇꯧꯒꯦ ꯅꯪ
ꯍꯥꯏ ꯅꯤꯡꯗꯤ ꯆꯁꯨ
ꯀꯔꯤ ꯍꯥꯏꯕ
ꯑꯗꯨꯁꯨ ꯍꯥꯏꯅꯤꯡꯗ꯭ꯔꯦ
ꯀꯁꯤ ꯅ
ꯀꯔꯤꯁꯨ ꯇꯧꯗꯕꯒꯤ
ꯍ ꯃꯅꯦꯦ
ꯀꯔꯤꯁꯨ ꯇꯧꯗꯦꯍꯦ ꯌꯨꯝꯗ ꯑꯗꯨꯝ ꯂꯩꯌꯦꯦ ꯅꯪꯗꯦ
ꯑꯩꯗꯤ ꯅꯪ ꯌꯧꯔꯤ ꯁꯅꯥꯔꯗ ꯂꯩꯁꯥꯏ
ꯏꯁ ꯁꯥꯟꯅꯗꯦ ꯑꯩ ꯈꯪꯗꯦ ꯅꯪ ꯀꯅꯥꯅꯣ
ꯑꯦ ꯍ ꯊ ꯗꯅꯠꯇꯣ ꯍꯧꯦ
ꯅꯠꯇꯦ ꯑꯩ ꯍꯩ ꯃꯍꯤ ꯊꯛꯇꯦ
ꯅ ꯁꯛꯇꯨꯒ
ꯍꯥꯏ ꯆ ꯊ ꯀꯣ
ꯀꯔꯤ ꯂꯩꯇ꯭ꯔꯦ ꯂꯣꯏꯈ꯭ꯔꯦ
ꯂꯣꯏꯁꯦ
ꯎꯝ
ꯑꯣ ꯍꯌꯦꯡꯗꯤ ꯑꯆꯧꯕ ꯃꯇꯣꯜꯗꯣ ꯂꯩꯕꯀꯣ
ꯑꯆꯧꯕ ꯕꯣꯇꯜꯅꯤꯅꯦ ꯑꯩꯅ ꯊꯝꯂꯤꯁꯦ
ꯑꯁ ꯑꯆꯧꯕ ꯃꯇꯝꯗ ꯌꯥꯝ ꯊꯨꯅ ꯂ ꯁꯤꯂꯦꯀꯣ ꯃꯤꯒꯤ
ꯍꯣꯏ ꯑꯩ ꯍꯣꯏ ꯑꯩꯁꯤ ꯍꯩ ꯃꯍꯤꯒꯨꯝꯕꯗꯤ ꯊꯝꯕ ꯌꯥꯗꯦ ꯊꯨꯅ ꯂꯣꯏꯌꯦ ꯍꯦꯛꯇ
ꯀꯔꯤꯒꯤꯅꯣ ꯌꯦꯡꯕ ꯉꯝꯕ꯭ꯔꯣ ꯑꯗꯨꯝ ꯊꯛꯃꯤꯟꯅꯕ꯭ꯔꯣ
ꯍꯣꯏ ꯑꯗꯨꯝ ꯆꯥꯛ ꯆꯊꯣꯛꯄ ꯃꯇꯝꯗ
ꯎꯝ
ꯑꯗꯨꯝ ꯅꯨꯡꯊꯤꯟꯗꯒꯨꯝꯕ ꯂꯩꯩꯕ ꯃꯇꯝꯗ ꯏꯁꯤꯡꯒꯨꯝꯕ ꯈꯣꯡꯅꯥꯕ ꯃꯇꯝꯗꯣ
ꯍꯣꯏ
ꯑꯗꯨꯗ ꯍꯩ ꯃꯍꯤ ꯂꯩꯔꯗꯤ ꯑꯗꯨ ꯑꯣꯏꯅ ꯍꯦꯛꯇ ꯊꯠꯆꯜꯂꯦꯕ ꯑꯩꯁꯦ
ꯑꯁ ꯅꯪꯒꯗꯅ ꯌꯥꯝ ꯈꯨꯝꯅ ꯃꯥꯂꯦꯗ
ꯍꯥꯥ
ꯏ ꯌꯥꯝ ꯀ ꯏꯅ ꯃꯥꯜꯂꯤ
ꯈꯠꯇꯦ ꯈꯨꯟꯕꯒꯤꯁꯦ ꯃ ꯊꯥꯛꯇꯔꯤꯗꯣ
ꯑꯗꯣ ꯉꯁꯤ ꯏꯅꯥꯠ ꯌꯥꯝ ꯈꯨꯟꯅꯤ ꯃꯥꯜꯂꯦ ꯑꯗꯨꯗꯤ
ꯎꯝ ꯐꯨꯂꯅꯤ
ꯀꯣꯏ ꯅꯠꯇ
ꯄꯩꯁꯥ ꯇꯥꯜꯂꯤ ꯑꯩ ꯍꯣꯏ ꯑꯗꯨꯒꯤ ꯑꯗꯨꯒꯤ ꯆꯥꯕ ꯊꯛꯄ ꯈꯔ ꯍꯧꯔꯅꯤꯌꯦ
ꯎꯝ
ꯍꯇꯥ ꯏꯁꯥꯒꯤ ꯄꯩꯁꯥ ꯊꯣꯛꯄꯅꯤꯅ ꯀꯣ
ꯎꯝ
ꯅꯨꯡꯉꯥꯏꯔꯦ ꯍꯥꯏꯕ ꯇꯥꯔꯦꯅꯦ
ꯌꯥꯟ ꯆꯨꯝꯃꯦ ꯌꯦꯟ ꯆꯃꯦ ꯅꯅ ꯍꯒ ꯌꯥꯝꯇ ꯍ ꯍ
ꯅꯪꯗꯤ ꯆꯨꯝ ꯑꯁ